ꯑꯕꯣ
ꯇꯥꯔꯦ ꯇꯥꯔꯦ
ꯇ ꯀꯅ
ꯝ ꯇꯥꯔꯦ ꯇꯥꯔꯦ
ꯅꯪꯗꯤ ꯌꯥꯝ ꯊ ꯂꯣꯏꯔꯝꯃꯤ ꯑꯩꯗꯤ ꯂꯤꯁꯤꯡꯗ ꯑ ꯈꯩ ꯁꯨꯔꯗ ꯁꯤꯁꯤꯡꯉ ꯃꯒꯥꯏ ꯈꯔꯤ ꯁꯨꯔꯗ ꯍꯥꯏ
ꯇꯨꯝꯕ ꯆꯥꯕ ꯈꯪꯗ꯭ꯔꯦꯅꯦ ꯍꯟꯗꯛꯇꯤ
ꯑꯣ ꯑꯩꯁ ꯑꯩꯅ ꯑꯗꯨꯝ ꯇꯧꯅꯤꯡꯑꯕ ꯑꯩꯅ ꯁꯔꯦꯕ ꯑꯩꯁꯨ ꯅꯣꯏꯗꯧꯅ ꯑꯗꯨꯝ ꯍꯟꯗꯣꯛꯄ ꯇꯧꯕꯤꯔꯦ
ꯑꯗꯨꯕꯨ ꯇꯧ ꯂꯩꯔꯦꯗꯤ
ꯎ
ꯐꯔꯛꯑꯒ ꯑꯗꯨꯝ ꯏ ꯁꯦꯝꯗꯣꯛꯄꯤꯗꯨ ꯇꯧꯔꯦꯅ ꯍꯥꯏꯕ ꯑꯩꯁꯨ ꯑꯗꯨꯝ ꯅꯣꯏ ꯌ ꯃꯥꯟꯅ ꯍꯥꯏꯔꯒ ꯑꯩꯅ ꯁꯣꯏꯕꯅꯦꯕ ꯑꯔꯗ ꯑ ꯃ ꯆꯪꯗꯦ
ꯑꯗꯨ ꯏꯇꯝ ꯔꯕꯤꯅꯥꯁꯨ ꯇꯧꯋꯦ ꯍꯥꯏꯁꯤꯗꯤ
ꯑꯣꯈ
ꯑꯁ ꯍꯟꯗꯛꯁꯦ ꯀꯥꯡꯁꯨ ꯀꯨꯏꯔꯝꯃꯔꯣꯏꯅꯦ
ꯀꯥꯃꯇꯦ ꯀꯥꯃꯇꯦ ꯆ ꯌꯥꯅꯣ
ꯀꯨꯏꯗ꯭ꯔꯦ ꯍꯥꯏꯁꯦ ꯉꯁꯤ ꯗꯦꯠ ꯇꯨ ꯈꯛꯇꯅꯦ ꯋꯥꯠꯂꯤꯌꯦꯦ
ꯍꯝ
ꯑꯗꯣ ꯀꯩꯁꯨ ꯈꯪꯍꯧꯔꯣꯏꯗ ꯀꯥꯡꯁꯦ ꯍꯥꯏꯖꯕꯩ ꯋꯥꯅꯦꯕ ꯀꯩꯁꯨꯝꯇ ꯈꯪꯍꯧꯗꯕꯅꯦꯕ ꯀꯥ ꯀꯣꯏꯕ ꯌꯥꯝ ꯆꯠꯅꯤꯡꯉꯤꯕꯣ ꯆꯅꯤ ꯂꯔꯗꯦ
ꯄꯁ ꯆ
ꯍꯥꯥ
ꯀꯩ ꯍꯥꯏꯅ
ꯑꯣ ꯅꯣꯏ ꯏꯁꯥꯗꯣ ꯂꯩꯔꯝꯃꯗꯤ ꯄꯪꯆꯠꯇ ꯆꯠꯅꯤ ꯍꯥꯏꯕ
ꯎꯝ ꯍꯧꯖꯤꯛꯇꯤ ꯂꯩꯇ꯭ꯔꯕꯅꯤꯅ ꯆꯠꯇ꯭ꯔꯦ
ꯑꯩ ꯂꯩꯗ꯭ꯔꯤꯗꯣ ꯃꯉꯣꯟꯗꯩ ꯑꯃ ꯍꯦꯟ ꯃꯉꯣꯟꯗꯒꯤꯩ ꯑꯃ ꯍꯦꯟ ꯍꯟꯅ ꯂꯥꯛꯀꯅꯤꯅ ꯀꯥꯏꯅ ꯊꯣꯛꯍꯜꯂꯤꯅꯤ
ꯎꯝ
ꯃꯥꯁꯨ ꯅꯉꯣꯟꯗ ꯑꯩ ꯇꯥꯕ ꯑꯃ ꯈꯪꯅꯖꯦ ꯑꯗꯨ
ꯌꯦꯡꯁꯤ ꯍꯥꯏꯗꯤ ꯃꯥꯅ ꯇꯧꯕꯗꯣ ꯑꯗꯨ ꯀꯌꯥꯝ ꯀꯨꯏꯅ ꯆꯠꯂꯤ ꯌꯦꯡꯒꯦ ꯈꯪꯗꯦ ꯍꯟꯗꯛꯀꯤ ꯀꯩꯅꯣꯒꯗꯣ ꯑꯝꯇ ꯆꯠꯍꯧꯗꯦ ꯑꯩꯗꯤ ꯂꯝꯐꯦꯟ ꯂꯝꯐꯦꯟ ꯄꯥꯠꯇꯣ
ꯑꯝ
ꯑꯗꯨ ꯌꯥꯝ ꯐꯖꯩꯒ ꯍꯥꯏꯅꯕꯗꯣ ꯑꯗꯨꯣ ꯍꯧꯖꯤꯛꯇꯤ ꯂꯣꯏ ꯀꯣꯊꯣꯛꯈ꯭ꯔ ꯃꯥꯜꯂꯦ ꯑꯗꯨ ꯑꯝꯕ ꯍꯦꯛ ꯆꯠꯍꯧꯗꯦ
ꯣꯏ ꯆꯠꯠꯇꯦꯔꯈꯗꯤ ꯆꯠꯠꯇꯦꯅꯈꯣꯏꯗꯤ ꯆꯠꯇꯕ ꯂꯩꯩ ꯆꯠꯠꯇꯕ ꯑꯗꯨ
ꯍꯟꯗꯛꯇꯤ ꯏꯃꯥꯟꯅꯕꯅ ꯑꯦꯛꯖꯥꯝ ꯂꯣꯏꯔꯒ ꯀꯥꯡ ꯍꯧꯔꯛꯄꯗꯣ ꯀꯥꯡ ꯍꯧꯔꯛꯄꯩꯗꯔ ꯀꯩꯅꯣ ꯁꯦꯟꯗ꯭ꯔꯥꯗ ꯆꯠꯁꯕꯅꯤ ꯎꯝ ꯑꯗꯨꯒꯤ ꯑꯩꯈꯣꯏ ꯃꯔꯤ ꯆꯠꯇꯣꯏꯅꯦꯕꯀꯣ ꯑꯩꯈꯣꯏ ꯃꯔꯤ ꯆꯠꯄꯁꯦ ꯆꯥꯛ ꯆꯥꯅꯒꯦ ꯇꯧꯕꯅꯦꯕ ꯑꯥꯗ ꯑꯗꯨꯅ ꯆꯥꯛ ꯆꯥꯅꯕꯗꯣ ꯌꯦꯡꯉꯅꯤ ꯍꯥꯏꯗꯤ ꯑ ꯏꯃꯥꯟꯅꯕ ꯑꯃꯗꯣ ꯊꯦꯡꯕ ꯌꯥꯔꯣꯏ ꯍꯥꯏ ꯇꯥꯔꯒꯗꯤ ꯐꯔꯛ ꯇꯥꯗꯣꯏꯅꯦꯕ ꯃꯣꯏꯒꯤ ꯀꯩ ꯍꯥꯏꯅꯤ ꯒꯦꯁ ꯍꯥꯎꯁꯀ ꯂꯩꯕ꯭ꯔꯥ ꯀꯩꯅꯣ ꯑꯃ ꯇꯧꯕꯗꯣ ꯈꯪꯕ꯭ꯔꯣ
ꯑꯩ
ꯑꯗꯨꯒꯤꯗꯨꯗ ꯑꯣꯏꯅ ꯆꯥꯁꯦ ꯍꯥꯏꯕꯅꯦꯕ ꯏꯃꯥꯟꯅꯕꯗꯨꯅ ꯑꯗꯣ ꯑꯩꯅꯕꯨꯗꯤ ꯍꯣꯏ ꯍꯣꯏꯗꯤ ꯍꯥꯏꯈꯤꯕꯅꯦ ꯑꯗꯣ ꯏꯃꯥꯟꯅꯕ ꯑꯃ ꯇꯣꯞꯇꯒꯤ ꯌꯥꯎꯋꯦꯕ ꯑꯗꯣ ꯃꯥꯗꯣ ꯊꯦꯡꯕꯗꯤ ꯌꯥꯒꯟꯗꯕꯅꯦ ꯊꯦꯡꯕ ꯍꯥꯏꯁꯦ ꯌꯥꯝ ꯀꯟꯅꯗꯤ ꯊꯦꯡꯉꯣꯏ ꯑꯩꯈꯣꯏ ꯅꯨꯃꯤꯠ ꯂꯩꯔꯤ ꯌꯨꯝ ꯍꯔꯛꯇꯣꯏꯅꯦꯕ ꯑꯗꯨꯗꯨꯅ ꯃꯥꯒ ꯈꯟꯅ ꯅꯛꯁꯜꯂꯒ ꯄꯥꯎ ꯐꯥꯎꯅꯔꯒ ꯀꯃꯥꯏꯅ ꯇꯧꯁꯤꯒꯦꯅ ꯇꯥꯟꯅꯔꯒ ꯆꯠꯇꯣꯏꯅꯦꯕ ꯑꯩꯈꯣꯏꯁꯨ
ꯆ ꯆ ꯍ ꯈꯔ
ꯑꯁ ꯈꯔ ꯈꯔ ꯀꯣꯏꯊꯣꯛꯇ꯭ꯔꯗꯤ ꯌꯥꯗ꯭ꯔꯦ
ꯃꯥꯅꯦ ꯃꯥꯅꯤ ꯏ ꯃꯥꯅꯦ ꯐꯛꯆꯟꯗꯣꯏꯅꯤ ꯈꯔ ꯀꯣꯏꯗ꯭ꯔꯗꯤ ꯀꯩꯅꯣ ꯅꯣꯏꯗꯦ ꯅꯨꯄꯥꯅꯦꯩꯅ ꯈꯠꯂꯛꯄꯅꯤꯅ ꯀꯣꯏꯅ ꯉꯝꯗꯣꯏꯅꯦ
ꯑꯣꯏꯣꯏꯅꯤꯡꯉꯁꯨ ꯎꯄꯥꯏ ꯂꯩꯇ꯭ꯔꯦꯅꯦ
ꯎꯝ
ꯒꯥꯔꯤꯁꯨ ꯌꯥꯗꯒꯨꯝ ꯇꯧ
ꯂꯩꯔꯣ ꯂꯩꯔꯣ ꯅꯪꯒꯤ ꯀꯥꯟꯒꯤꯗꯣ ꯑꯩꯈꯣꯏꯁꯨꯣꯛ ꯊꯥꯗꯣꯛꯉꯣ
ꯑꯗꯨꯅ ꯑꯩꯁꯨ ꯈꯜꯂꯤꯁꯦ ꯑꯗꯨꯃꯥꯏꯅ ꯑꯃ ꯂꯩꯍꯧꯔꯒ ꯒꯥꯔꯤꯁꯦ ꯈꯔ ꯂꯤꯡꯕ ꯑꯃ ꯂꯩꯍꯧ ꯐꯩ ꯍꯥꯏꯕ
ꯑ ꯑꯩꯗꯤ ꯖꯤꯇꯤ ꯌꯥꯝ ꯀ ꯌꯥꯝ ꯄꯥꯝꯃꯦ
ꯖꯤꯇꯤꯁꯦ ꯑꯩꯁꯨ ꯄꯥꯝꯗꯤ ꯌꯥꯝ ꯄꯥꯝꯃꯦ ꯑꯗꯨꯣ ꯄꯥꯝꯕꯗꯣ ꯃꯥꯒꯤ ꯄꯩꯁꯥ ꯁꯥꯥꯗꯣ ꯑꯩꯈꯣꯏꯒ ꯆꯥꯟꯅꯔꯣꯏꯗꯕꯗꯣ ꯑꯗꯨꯗꯨꯒꯤ ꯑꯩꯈꯣꯏꯒꯤ ꯂꯦꯚꯦꯜꯗꯨꯣ ꯌꯦꯡꯉꯒ ꯂꯩꯕꯅꯤꯗ ꯑꯩꯅ
ꯊꯤꯁꯦ ꯀ ꯌꯥꯝ ꯄꯒ
ꯖꯤꯇꯤꯁꯦ ꯄꯨꯟꯅ ꯃꯔꯤꯃꯨꯛꯀꯤ ꯆꯥꯡ ꯃꯔꯤ ꯅꯠꯇ꯭ꯔꯒ ꯑꯍꯨꯝ ꯃꯈꯥꯏ ꯈꯔ ꯍꯦꯟꯕ ꯁꯤꯗ ꯂꯩꯕꯅꯦ
ꯑꯣ
ꯑꯣ ꯑꯩ ꯂꯧꯕ ꯍꯥꯏꯁꯦ ꯗꯥꯏꯔꯦꯛ ꯎꯝ ꯂꯧꯔꯣꯏꯗ ꯂꯧꯔꯣꯏ ꯍꯥꯏꯕꯗꯤ ꯂꯣꯟꯗ ꯂꯧꯗꯣꯏꯅꯦꯕ
ꯎꯝ ꯂꯣꯟꯗꯨꯁꯨ ꯄꯩꯁꯥ ꯈꯔ ꯊꯝꯗꯣꯏꯅꯦ
ꯊꯝꯗꯣꯏꯅꯦ ꯑꯗꯨꯃꯥꯏꯅ ꯈꯔ ꯊꯝ
ꯁꯝꯄ꯭ꯔꯒꯅꯧ ꯇꯧꯕꯅꯤ
ꯑꯗꯨꯅꯦ ꯑꯗꯨꯃꯥꯏꯅ ꯐꯤꯞꯇꯤ ꯁꯤꯛꯁꯇꯤꯗꯨꯗꯤ ꯑꯩꯅ ꯈꯔ ꯀꯩꯅꯣ ꯇꯧꯔꯒ ꯑꯩꯈꯣꯏ ꯕꯥꯍꯣꯏꯒ ꯇꯥꯟꯅꯔꯒ
ꯎꯝ ꯅꯪꯁꯨ ꯈꯔ ꯍꯥꯞꯄꯤ ꯍꯥꯏꯗꯅ
ꯎꯝ ꯇꯪꯈꯥꯏ ꯇꯪꯈꯥꯏ ꯄꯨꯊꯣꯛꯅꯔꯒꯀꯣ ꯑꯗꯨ ꯈꯟꯕ ꯍꯥꯏꯩꯅ ꯑꯩꯁꯦ ꯑꯍꯥꯟꯕꯗ ꯐꯣꯟ ꯈꯜꯂꯝꯕꯅꯦꯕ ꯑꯗꯣ ꯐꯣꯟꯁꯦ ꯇꯧꯔꯔꯣꯏ ꯒꯥꯔꯤꯅ ꯐꯔꯦ ꯐꯣꯟꯁꯤ ꯁꯤ ꯍꯥꯟꯅ ꯁꯤꯖꯤꯟꯅꯈꯤꯒꯦ ꯍꯥꯏꯗꯤ ꯐꯣꯟꯗꯨꯅ ꯃꯊꯪ ꯆꯍꯤꯗ ꯁꯤꯜꯂꯅꯤꯕ
ꯍ
ꯃꯊꯪ ꯆꯍꯤꯒꯤ ꯆꯥꯛꯀꯧꯕ ꯁ꯭ꯋꯥꯏꯗ ꯅꯠꯇ꯭ꯔꯒ ꯆꯥꯛꯀꯧꯕ ꯌꯧꯗ꯭ꯔꯤꯉꯩꯁꯤꯗꯗꯤ ꯊꯤꯡꯕ ꯉꯝꯗꯧꯗꯤ ꯃꯥꯜꯂꯦ
ꯍꯣꯏ ꯍꯣꯏ ꯉꯝꯅꯤꯗ
ꯑꯗꯨꯅ
ꯍꯣꯏ ꯆꯁꯨ ꯒꯥꯔꯤ ꯃ ꯆꯥ ꯑꯃꯒ ꯂꯦꯞꯇꯣꯞ ꯑꯃꯒ ꯂꯩꯌꯦ ꯇꯧꯕ ꯉꯝꯅꯕ ꯇꯧꯕꯅꯦ
ꯎ ꯂꯩꯔꯗꯤ ꯑꯩꯗꯤ ꯑꯩꯈꯣꯏꯒꯤꯗꯤ ꯂꯩꯔꯗꯤ ꯑꯇꯩꯒ ꯍꯥꯏꯔꯛꯇꯦꯕꯣ ꯂꯦꯞꯇꯣꯞꯇꯣ
ꯎꯝ
ꯃꯦꯛ ꯕꯨꯛ ꯑꯣꯏꯅ ꯂꯩꯁꯤ
ꯑꯗꯨꯒ ꯑꯃꯝꯇ ꯤꯟꯊꯔꯒ ꯄꯨꯂꯞ ꯊꯕꯛ ꯇꯧꯕꯁꯦ ꯍꯥꯏꯌꯦ ꯑꯗꯣ ꯑꯩꯈꯣꯏ ꯃꯦꯝꯍꯣꯏꯗꯤ ꯃꯣꯏ ꯃꯦꯛ ꯕꯨꯛꯇꯣ
ꯑꯥ
ꯈꯔ ꯆꯥꯎꯈꯠꯄꯗꯨꯅꯦ ꯈꯔ ꯄꯤꯛꯊꯕꯗꯨꯅꯦ ꯑꯍꯨꯝꯒ ꯂꯩ ꯍꯥꯏꯕ ꯃꯣꯏꯗꯤꯦ ꯑꯗꯨꯅ ꯈꯪꯗꯦ ꯌꯥꯝ ꯄꯥꯝꯃꯦ ꯃꯣꯏꯒꯤꯗ ꯎꯕꯗꯗꯤ ꯑꯁ ꯌꯥꯝ ꯅꯨꯡꯉꯥꯏꯗꯧ ꯃꯥꯜꯂꯤꯗ
ꯅꯪꯁꯨ ꯂꯥꯛꯦ ꯅꯪꯁꯨ ꯂꯦꯅꯨꯡꯉꯥꯏ
ꯑꯗꯨꯅꯤ ꯑꯗꯨ ꯉꯥꯏꯔꯤꯅꯦ ꯑꯩꯈꯣꯏꯁꯨ ꯍꯣꯠꯅꯔꯒ
ꯍ
ꯈꯪꯗꯦ ꯍꯧꯖꯤꯛ ꯃꯇꯝꯁꯤꯗꯗꯤ ꯄꯣꯠ ꯆꯩꯩꯁ ꯇꯥꯡꯗꯕ ꯑꯝꯇ ꯂꯩꯇꯦ ꯍꯥꯏꯕ
ꯍꯥꯏꯗꯤ
ꯁꯥꯏꯗꯒꯤ ꯆꯦꯃꯤꯗꯨꯅ ꯑꯗꯨꯒ ꯅꯍꯥꯟ ꯀ꯭ꯔꯣꯛꯁ ꯅꯪꯉꯣꯟꯗ ꯌꯦꯡꯉꯝꯕꯗꯣ ꯑꯗꯨꯗꯨꯕꯨ ꯂꯩꯔꯨꯁꯦꯌꯦ ꯃꯥꯁꯨ ꯍꯣꯁꯇꯦꯜꯗꯒꯤꯩ ꯊꯣꯛꯂꯛꯄꯒꯤ ꯁꯣꯝꯗꯅ ꯄꯠ ꯇꯠꯂꯤꯉꯩꯗꯨꯗ ꯑꯗꯨ ꯃꯥꯅ ꯂꯩꯔ ꯂꯩꯔ ꯃꯃꯥꯟꯅꯕꯤꯗ ꯄꯤꯊꯣꯛꯏꯅꯦꯅꯦ ꯑꯗꯨ ꯉꯥꯡꯗꯅ ꯃꯃꯥꯡꯗ ꯃꯥꯅ ꯊꯣꯛꯂꯛꯑꯝꯃꯒ ꯅꯨꯡꯗꯥꯡ ꯑꯃ ꯑꯩꯅ ꯊꯤꯜꯂꯨꯕꯩꯗꯣ
ꯎꯝ
ꯑꯗꯨꯒꯤꯗꯨꯗꯁꯨ ꯀꯣꯛꯁ ꯐꯖꯕ ꯑꯃ ꯂꯩꯈ꯭ꯔꯕꯅꯦꯕ
ꯑꯥ
ꯑꯗꯨꯒ ꯃꯃꯥꯟꯅꯕꯤꯗ ꯄꯤꯊꯣꯛꯈ꯭ꯔꯦ ꯌꯦꯡꯉꯨꯅꯦ
ꯄꯤꯃꯤꯒꯤ
ꯎꯝ
ꯑꯁ ꯇꯣꯡꯉꯥꯏꯕꯗꯣ ꯇꯧꯕꯅꯦ ꯑꯗꯨ
ꯑꯗꯨꯒꯣꯄꯤꯤꯗꯇꯔꯤ ꯑꯗꯨ ꯄꯩꯁꯥꯗꯨꯣ ꯇꯥꯡꯈꯩ ꯂꯩꯔꯤꯅꯦ ꯍꯥꯏꯕ ꯚꯦꯂꯨꯗꯨ ꯂꯩꯇꯦ ꯍꯥꯏꯕ ꯃꯗꯨ ꯍꯥꯏꯔꯒ ꯑꯩꯉꯥꯡ ꯚꯤ ꯀꯦ ꯏꯁꯇꯣꯔꯗ ꯉꯔꯥꯡ ꯐꯨꯔꯤꯠ ꯑꯣꯐꯔ ꯊꯥꯕꯗꯣ ꯑꯗꯨꯒꯤꯗꯤ ꯆꯪꯉꯨꯌꯦ ꯑꯦꯛꯖꯥꯝ ꯂꯣꯏꯔꯒ ꯑꯩꯒꯤ ꯑꯃꯅꯦ ꯑꯩꯈꯣꯏ ꯃꯉꯥꯜꯒꯤ ꯑꯃꯅꯦ ꯂꯩꯔꯛꯑꯦ
ꯑꯥ
ꯑꯩꯈꯣꯏ ꯃꯉꯥꯜꯒꯤꯗꯨꯅ ꯆꯅꯤꯌꯥꯡꯈꯩ ꯄꯤꯌꯦ ꯑꯩꯒꯤꯗꯨꯅ ꯆꯅꯤ ꯄꯤꯕ ꯑꯃ ꯎꯝ ꯐꯣꯔꯃꯦꯟꯒ ꯄꯥꯔꯁꯨ ꯌꯥꯕ ꯀꯩ ꯍꯥꯏꯅꯤ ꯂꯥꯏꯟꯒ ꯆꯦꯟꯕꯗꯣ
ꯑꯣ
ꯑꯗꯨꯗꯣ ꯑꯩ ꯍꯣꯔꯦꯟ ꯐꯣꯇꯣ ꯊꯥꯕꯤꯔꯛꯀꯦ
ꯊꯥꯎꯣ ꯊꯥꯎꯣ
ꯑꯗꯨ ꯈꯪꯗꯦ ꯑꯩ ꯐꯨꯔꯤꯠꯇꯤ ꯌꯥꯝ ꯂꯩ ꯑꯗꯣ ꯈꯣꯡꯒ꯭ꯔꯥꯎꯥꯎꯁꯦ ꯑꯩꯅ ꯁꯨꯝ ꯁꯨꯃꯥꯏꯅ ꯂꯩꯕꯗ ꯆꯠꯊꯣꯛꯄꯗ ꯍꯥꯏꯐꯦ ꯁꯦꯠꯇꯣꯛꯅꯕꯗꯨ ꯂꯩꯇꯕ ꯍꯥꯏꯗꯤ ꯂꯩꯌꯦꯕꯀꯣ ꯂꯩꯕꯗꯤ ꯑꯩꯒꯤ ꯐꯣꯔꯃꯦꯜ ꯀꯩꯀꯥ ꯃꯌꯥꯝ ꯂꯩꯌꯦꯕ ꯂꯩꯕꯗꯨ ꯃꯅꯤꯄꯨꯔ ꯂꯝꯕꯤ ꯍꯥꯏꯔꯦꯗꯅ ꯎꯐꯨꯠ ꯉꯥꯛꯇ ꯑꯗꯨꯗꯨꯅ ꯈꯣꯡꯒ꯭ꯔꯥꯎꯗꯣ ꯑꯗꯨꯝ ꯂꯣꯏ ꯍꯥꯏꯕ ꯑꯃꯨꯛ ꯁꯦꯠꯄꯗ ꯍꯣꯏ ꯂꯝꯕꯤ ꯈꯔ ꯐꯈ꯭ꯔꯕꯗꯤ ꯀꯩꯁꯨ ꯀꯥꯏꯗꯦꯀꯣ ꯑꯗꯣ ꯂꯝꯕꯤꯗꯣ ꯐꯠꯇ꯭ꯔꯗꯤ ꯒꯥꯔꯤ ꯑꯆꯧꯕꯗ ꯅꯠꯇ꯭ꯔꯗꯤ ꯑꯁ ꯃꯆꯥꯗꯒꯗꯤ ꯂꯣꯏꯕꯅꯤ
ꯎꯝ
ꯑ
ꯑꯗꯣ ꯀꯔꯤ ꯑꯃ ꯑꯩꯈꯣꯏꯒꯤ ꯀꯣꯡꯄꯥ ꯊꯣꯡ ꯈꯣꯡ ꯌꯧꯗ꯭ꯔꯤꯀꯥꯟꯗꯅꯦ ꯑ ꯁꯣꯝꯗꯅ ꯀꯪꯂꯥꯔꯣꯝꯗ ꯆꯠꯐꯝ ꯑꯗꯩꯗꯤ ꯑꯁꯣꯡꯝꯊꯣꯡ ꯂꯝ ꯄꯥꯂꯣꯝꯗ ꯆꯠꯐꯝ ꯂꯝꯕꯤ ꯑꯃ ꯁꯥꯡ ꯁꯥꯡ ꯁꯦꯝꯕꯤꯗꯣ ꯌꯥꯝ ꯅꯨꯡ ꯍꯥꯏꯦꯕꯗꯣ ꯃꯥꯜꯦ
ꯔꯔꯤꯡ ꯔꯇ ꯔꯥ
ꯍꯣꯏ ꯂꯕꯨꯨ ꯃꯌꯥꯏꯗ ꯁꯅ ꯁ ꯃꯕꯨꯛ ꯃꯌꯥꯏꯒ ꯆꯨꯝꯗ꯭ꯔꯤꯡ ꯆꯨꯝꯗ꯭ꯔꯤꯡ ꯁꯦꯝꯈꯤꯕꯗꯣ
ꯑꯩꯗꯤ ꯆꯠꯂꯨꯔꯦ
ꯑꯗꯨ ꯅꯨꯡꯉꯥꯏꯅꯣ ꯃꯥꯜꯂꯦ
ꯏꯁꯁ ꯂꯝꯕꯤꯒꯗꯤ ꯈꯨꯅꯨꯡ ꯉꯥꯛꯅꯤ ꯖꯣꯔ ꯊꯋꯦꯗꯣ
ꯦ ꯑꯩꯈꯣꯏꯗ ꯑꯩꯅ ꯀꯔꯤ ꯂꯝꯂꯥꯏ ꯇꯥꯕ ꯑꯗꯒꯤ ꯑꯁꯣꯝꯗ ꯑꯃꯒ ꯛ ꯃꯌꯥꯏꯗꯒꯤ ꯐꯥꯎꯗꯣꯛꯄꯤꯔꯗꯤ ꯐꯥꯗ
ꯎꯝ ꯑꯗꯨ ꯑꯣꯏꯗꯤ ꯌꯥꯝ ꯅꯨꯡꯉꯥꯏꯅꯤ ꯑꯗꯨꯝ ꯖꯔ ꯊꯧꯈꯤꯕ
ꯍꯣꯏ ꯂꯧꯕꯨꯛ ꯆꯠꯄꯁꯨ ꯑꯗꯨꯝ ꯅꯨꯡꯉꯥꯏꯌꯦꯦꯗꯅ ꯃꯄꯥꯟ ꯃꯄꯥꯟꯗ ꯒꯥꯔꯤ ꯊꯝꯅꯔꯒꯀꯣ
ꯃꯄꯥꯟꯗ ꯑꯗꯨꯝ ꯂꯧꯃꯤꯁꯤꯡꯁꯨ ꯌꯥꯝ ꯅꯨꯡꯉꯥꯏꯔꯦ ꯑꯗꯩꯗꯤ ꯄꯣꯊꯥꯕꯩ ꯍꯥꯏꯔꯁꯨ ꯌꯥꯝ ꯊꯤꯅ ꯅꯨꯡꯉꯥꯏꯔꯅꯤ
ꯍꯣꯏ ꯎ ꯋꯥ ꯊꯥꯖꯟꯃꯤꯔꯒ ꯅꯥꯀꯟ ꯅꯥꯀꯟꯗ
ꯍꯣꯏ ꯑꯗꯨꯗꯗꯤ ꯀꯩꯁꯨ ꯄꯋꯥꯔ ꯂꯥꯏꯟꯁꯨ ꯄꯨꯔꯛꯇꯧ ꯂꯩꯇꯦ ꯑꯗꯨ ꯁꯦꯝꯕꯤꯗꯦ ꯈꯟꯖꯕ ꯈꯛꯇꯅꯤ ꯑꯩꯈꯣꯏꯅ
ꯑꯗꯣ ꯑꯩꯈꯣꯏ ꯕ꯭ꯔꯖꯥꯅ ꯃꯥꯏ ꯃꯥꯏ ꯂꯧ ꯁꯣꯛꯑꯦꯅ ꯌꯥꯔꯣꯏꯗꯣꯏꯅꯁꯨ ꯈꯪꯗꯦ
ꯌꯥꯔꯣꯏꯗꯣꯏꯅꯦ ꯑꯗꯨꯒꯨꯝꯕꯗꯤ ꯁꯨꯡꯁꯣꯏ ꯁꯣꯏꯗ꯭ꯔꯕꯅꯤ
ꯑꯗꯣ ꯃꯣꯏꯒꯤꯗꯤ ꯑꯗꯨꯝ ꯁꯦꯝꯈꯤꯅꯦ ꯂꯕꯨꯨꯛ ꯑꯣꯏꯔꯝꯃꯤꯅꯦꯕ ꯑꯗꯨꯗꯣ
ꯎꯝ
ꯑꯗꯨ ꯃꯤꯒꯤꯗꯤ ꯆꯥꯎꯈꯠꯅꯤꯡꯉꯥꯏ ꯍꯥꯏꯔꯗꯤ ꯁꯦꯝꯈꯤꯗꯦ
ꯁꯦꯝꯈꯤꯌꯦ ꯑꯗꯣ ꯁꯦꯝꯈꯤꯕꯗꯣ ꯃꯣꯏꯁꯨ ꯆꯞ ꯆꯥꯕ ꯃꯠ ꯑ ꯄꯤꯔꯝꯅꯤꯗ ꯃꯣꯏꯒꯤ ꯀꯩꯅꯣꯗꯨꯒꯤ ꯃꯣꯏꯅ ꯁꯣꯛꯏꯕ ꯂꯝꯗꯨꯒꯤꯀꯣ ꯑꯗꯣ ꯈꯪꯗꯦ ꯔꯤꯡ ꯔꯣꯠꯇꯨꯗꯤ ꯌꯥꯝ ꯅꯨꯡꯉꯥꯏꯌꯦ
ꯋꯥ ꯃꯥꯇ ꯑ ꯆꯞꯦ
ꯅꯍꯥꯟ ꯏꯇꯝ ꯔꯥꯕꯤꯅꯥꯒꯤ ꯃꯥꯒꯤ ꯀꯩꯅꯣ ꯆꯠꯂꯨꯕꯗꯣ ꯀꯣꯂꯦꯖꯇ ꯆꯠꯂꯨꯕꯗꯣ
ꯑꯣ
ꯑꯗꯨꯒꯤꯗꯨꯗ ꯊꯧꯋꯦꯕ ꯑꯗꯨꯗ ꯌꯥꯝ ꯅꯨꯡꯉꯥꯏꯑꯕ ꯑꯁ ꯑꯗꯨꯃꯥꯏꯅ ꯂꯝꯕꯤꯗꯣ ꯃꯅꯤꯄꯨꯔ ꯂꯝꯕꯤꯁꯦ ꯍꯧꯖꯤꯛꯀꯤ ꯔꯤꯡ ꯔꯣꯠꯇꯣ ꯑꯗꯨꯃꯥꯏꯅ ꯂꯣꯏ ꯇꯧꯔꯗꯤ ꯅꯨꯡꯉꯥꯏꯅꯤ ꯍꯥꯏꯗꯤ ꯃꯥꯗꯨꯗꯤ ꯀꯥꯏꯕꯗꯣ ꯄꯥꯛꯅ ꯀꯥꯏꯔꯔꯣꯏꯕ ꯀꯪꯀ꯭ꯔꯤꯠꯅ ꯍꯩꯈ꯭ꯔꯕꯅꯤꯅ
ꯍꯣꯏ ꯆꯨꯞꯛꯇ ꯁꯦꯝꯃꯤꯅꯗꯤ ꯐꯗꯧꯅꯤ ꯅꯤꯡꯊꯧꯀꯣꯡ ꯀꯩꯅꯣꯁꯦ ꯋꯥꯔꯥꯡꯒꯝꯕꯨꯨꯡ ꯉ ꯁꯦꯝꯕꯤꯅ ꯐꯗꯝꯕꯅꯦꯕ
ꯀꯨꯝꯕꯤꯔꯩ ꯒꯥꯔꯗꯦꯟ ꯍꯦꯛ ꯊꯣꯛꯂꯛꯄꯒꯤ ꯃ
ꯎꯝ ꯑꯅꯨꯡꯥꯏꯇꯦ
ꯑꯗꯨ ꯈꯪꯗꯦ ꯃꯣꯏꯗꯤ ꯗꯥꯎꯗ ꯇꯥꯔꯦ ꯂꯛꯀꯤ ꯀꯣꯏꯜ ꯂꯪꯈꯠꯂꯒ ꯑꯣꯛꯑꯒ ꯍꯦꯠ ꯑꯣꯔ ꯇꯦꯟꯗ ꯇꯧꯔꯒ ꯈꯟꯅꯗꯕ ꯌꯥꯔꯔꯣꯏ
ꯍꯣ ꯍꯣꯏ ꯐꯔꯦ ꯐꯔꯦ ꯊꯝꯃꯒꯦ
ꯍꯣꯏ ꯍꯣꯏ